ꯍꯜꯂꯣ ꯌꯥꯔꯦ ꯌꯥꯔꯦ ꯌꯥꯔꯦ ꯇꯥꯔꯦ
ꯑꯁ ꯃꯥ ꯅꯨꯡꯉꯥꯏꯔꯝꯃꯥꯅꯦ ꯑꯩ ꯀꯔꯤꯔ ꯈꯪꯗꯦ ꯑꯁ ꯌꯥꯝ ꯍꯥꯔꯥꯎꯋꯦ ꯍꯧꯖꯤꯛꯁꯦ
ꯑꯩ ꯍꯣꯃꯣꯒꯤ ꯇꯥꯏꯞ ꯇꯧꯋꯦ ꯇꯧꯒꯦ ꯇꯧꯋꯦ ꯍꯧꯖꯤꯛꯁꯦ
ꯅꯪꯒꯤ ꯀꯌꯥ ꯈꯇꯪ ꯀꯌꯥ ꯋꯥꯠꯂꯤꯒꯦ ꯀꯌꯥ ꯋꯥꯠꯂꯤꯒꯦ
ꯑꯅꯤ ꯈꯛꯇꯪ ꯉꯥꯢꯔꯦ
ꯑꯥ ꯑꯁꯤꯒ ꯎꯝ ꯀꯥꯎꯟ ꯇꯧꯔꯒ
ꯑꯥ ꯑꯥ ꯑꯁꯤ ꯇꯧꯗ꯭ꯔꯒ ꯑꯅꯤꯅꯦ
ꯌꯥꯝ ꯐꯔꯦꯀꯣ ꯃꯤ ꯃꯥꯆꯥꯗꯤ ꯂꯣꯏꯒꯗꯧꯔꯦꯀꯣ ꯑꯩꯉꯣꯟꯗ ꯀꯣꯜ ꯇꯧꯔꯛꯑꯥꯔꯣꯢ ꯀꯣ
ꯑꯁ ꯀꯔꯤꯔꯥ ꯑꯩꯒꯤ ꯕꯦꯡꯒꯤꯁꯦ ꯑꯃꯨꯛ ꯀꯔꯤ ꯀꯔꯤꯅꯣ ꯍꯥꯏꯔꯒ ꯂꯩꯔꯦ
ꯃꯨꯠ ꯊꯝꯈ꯭ꯔꯣ ꯑꯁꯤꯒꯥ ꯌꯥꯝ ꯂꯥꯡꯕ ꯍꯧꯔꯦ ꯑꯃꯨꯛ
ꯌꯥꯗꯔꯦꯗꯥ
ꯀꯩꯗꯧꯔꯒꯦ
ꯀꯩ ꯑꯃꯨꯛ ꯇꯧꯔꯒꯦ ꯢꯕꯣꯛ
ꯑꯩꯒꯤ ꯃꯦꯜꯒꯤ ꯃꯦꯁꯦꯖ ꯂꯥꯛꯑꯦꯕ ꯑꯥ
ꯌꯥꯗ꯭ꯔꯦꯗ
ꯢꯟꯁꯥꯡ ꯇꯣꯡꯉꯥꯕꯣ
ꯏꯟꯖꯥꯡ ꯊꯣꯡꯅꯉꯥꯏ ꯇꯧꯔꯤꯅꯦ ꯃꯈꯥꯗ ꯑꯩꯗꯤ ꯑꯗꯨꯉꯝꯗꯣ ꯃꯊꯛꯇꯥ ꯀꯨꯝ ꯃꯊꯛꯇꯥ ꯀꯥꯔꯦ ꯁꯤꯔꯥ ꯇꯧꯕ ꯌꯥꯗꯕꯒꯤ
ꯀꯔꯤ ꯍꯤꯟꯖꯥꯡꯅꯣ
ꯑ ꯁꯨꯞ ꯀꯤꯗꯣ ꯃꯥꯜꯃꯤꯅ ꯀꯔꯤ ꯁꯨꯞ ꯁꯨꯞꯇꯣ
ꯑꯣ
ꯍꯣꯇꯦꯜꯗꯒꯤ ꯀꯩꯅꯣ ꯇꯧꯕꯗꯣ ꯑꯗꯨ ꯄꯨꯔꯛꯑꯦ ꯑꯗꯨꯒꯤ ꯑꯗꯨ ꯀꯩ ꯊꯣꯡꯅꯤꯡꯉꯥꯏ ꯇꯧꯔꯤ ꯀꯃꯥꯏ ꯊꯣꯡꯗꯣꯏꯅꯣ ꯈꯪꯗꯦ ꯑꯩꯁꯨ
ꯏꯁ ꯃꯣꯃꯣ ꯁꯨꯄꯇꯨꯔꯣ
ꯍꯣꯏ ꯃꯣꯃꯣ ꯁꯨꯞꯀꯥ ꯀꯔꯤ ꯀꯥꯔꯤꯅꯣ ꯈꯡꯗꯦ
ꯑꯁ ꯑꯗꯨꯕꯨ ꯁꯃꯥꯏꯟ ꯆꯥꯗꯣꯏꯅꯣꯅꯦ
ꯈꯪꯗꯦꯗ ꯀꯃꯥꯏ ꯊꯣꯡꯗꯣꯏꯅꯣ ꯊꯣꯡꯒꯦ ꯇꯧꯕꯅꯦ ꯃꯥ
ꯆꯥꯕ ꯌꯥꯒꯗ꯭ꯔꯣ
ꯈꯪꯗꯔꯍꯦ ꯑꯩꯗꯤ ꯑꯩꯗꯤ ꯆꯥꯅꯤꯡꯗ꯭ꯔꯦꯗ ꯉꯁꯥꯏ ꯏꯃꯥꯅꯕꯤ ꯑꯃꯅ ꯐꯔꯥꯏꯔꯥꯏꯁ ꯄꯨꯔꯛꯄ ꯀꯣ
ꯑꯥ
ꯈꯪꯗꯦꯍꯦ ꯍꯧꯖꯤꯛꯀꯤ ꯃꯇꯝꯁꯦ ꯍꯤꯟꯖꯥꯡꯁꯨ ꯆꯥꯅꯤꯉꯥꯏ ꯂꯩꯇꯦ
ꯑꯗꯨꯅꯤ ꯌꯥ ꯄꯥꯏꯂꯩꯇ꯭ꯔꯦꯅꯦ
ꯃꯃꯟꯅ ꯌꯥꯝ ꯇꯥꯡꯕꯅꯦ ꯌꯥꯗ꯭ꯔꯦꯗ
ꯄꯩꯁꯥ ꯂꯩꯇꯕꯅꯦ ꯊꯕꯛꯅ ꯆꯠꯇꯕꯅꯦ ꯑꯩꯁ ꯌꯥꯗ꯭ꯔꯦ
ꯌꯦꯁ ꯑꯁ ꯑꯩꯒꯤ ꯈꯣꯡꯁꯨ ꯑꯁ ꯖꯥꯠ ꯑꯃ ꯇꯧꯕ ꯍꯧꯔꯤꯌꯦ ꯑꯃꯨꯛ ꯃꯔꯦꯡ ꯃꯔꯦꯡ ꯆꯠꯂꯦ
ꯀꯔꯤꯅꯣ ꯅꯨꯄꯤ ꯑꯃꯥ ꯅꯨꯄꯤ ꯑꯃꯁꯤꯗ ꯃꯨꯟꯅ ꯌꯦꯡꯕꯩ ꯌꯥꯅꯦ
ꯌꯦꯡꯒꯅꯨ ꯍꯥꯏꯕ
ꯑꯁ ꯌꯥꯗ꯭ꯔꯦ ꯑꯩꯒꯤ ꯈꯣꯡꯁꯦ ꯅꯥꯕꯅ
ꯀꯃꯥꯏꯟ ꯇꯧꯔꯤꯅꯣ
ꯐꯧ ꯊꯥꯕ ꯆꯠꯄ ꯀꯥꯟꯗ
ꯇꯨꯕ꯭ꯔꯣ
ꯇꯨꯗꯦ ꯑꯁ ꯑ ꯀꯔꯤ ꯍꯥꯏꯁꯤꯔꯥ ꯐꯠꯇꯕ
ꯎꯝ ꯎꯝ ꯎꯝ ꯎꯝ ꯎꯝ ꯎꯝ ꯈꯪꯉꯦ ꯈꯪꯉꯦ ꯒ꯭ꯌꯟ ꯇꯔꯦ ꯑꯩ
ꯅꯨꯡꯁꯤꯠ ꯐꯠꯇꯕ ꯂꯥꯛꯑ ꯃꯥꯜꯂꯦ
ꯎꯝ ꯂꯥꯛꯑ ꯃꯥꯜꯂꯦ ꯆꯪꯉꯣꯏ ꯆꯡꯕ ꯃꯥꯂꯦꯁꯨ ꯅꯇꯦꯕꯥ ꯂꯥꯛꯑꯃꯥꯂꯦꯅꯤꯅ ꯌꯥꯏꯑꯦ ꯌꯥꯢꯑꯦ ꯌꯥꯏ ꯌꯥꯏ ꯑꯗꯨ ꯌꯥꯏ
ꯑꯗꯨꯒꯤꯀꯣ ꯑꯁ ꯂꯦꯞꯄ ꯌꯥꯗ꯭ꯔꯦꯕ
ꯑꯩꯈꯣꯏꯒꯤꯁꯨ ꯖꯠ ꯖꯠꯅꯦ ꯏꯆꯦ ꯑꯃꯗꯣ ꯉꯁꯥꯏ ꯅꯪ ꯀꯣꯜꯇꯧꯒꯦ ꯍꯥꯏꯕꯗꯣ ꯑꯗꯨ ꯅꯨꯄꯤꯁꯨ ꯅꯣꯏ ꯅꯣꯏ ꯅꯣꯏ ꯀꯣꯜ ꯇꯧꯔꯕ꯭ꯔꯣ
ꯑꯥꯎ ꯇꯧꯔꯛꯑꯦ
ꯑꯦ ꯇꯧꯕ꯭ꯔꯣ ꯌꯥꯝ ꯅꯣꯛꯅꯤꯡꯕꯅꯦ ꯃꯥ ꯈꯨꯉꯥꯡꯁꯨꯀꯣ ꯖꯥꯠ ꯖꯥꯠꯅꯦ ꯉꯥꯡꯕ ꯍꯩꯔꯕꯒꯤ ꯀꯣ ꯑꯩꯈꯣꯏꯁꯨ ꯍꯩ ꯑꯦ ꯑꯗꯨ ꯑꯣꯏꯔꯁꯨ ꯈꯔ ꯐꯩꯌꯦꯅ ꯃꯣꯏ ꯃꯥꯒꯤ ꯗꯤ ꯃꯥꯥꯡꯉꯤꯗꯤꯀꯣ ꯌꯥꯝ ꯅꯣꯛꯅꯤꯡꯕꯅꯦ ꯑꯁ ꯅꯍꯥꯟ ꯑꯩꯒ ꯍꯥꯟꯅ ꯐꯥꯔꯁ ꯇꯥꯏꯝꯗ ꯇꯧꯕ ꯀꯥꯟꯗꯀꯣ ꯑꯩꯁꯦ ꯑꯁ ꯌꯥ ꯅꯣꯛꯄꯅ ꯅꯣꯛꯄꯅ ꯑꯩ ꯃꯥꯒꯤ ꯈꯨ ꯍꯥꯏꯗ ꯌꯥꯝ ꯅꯣꯛꯅꯤꯡꯕꯅꯤꯗ
ꯃ ꯑꯩꯈꯣꯏꯗꯤ ꯑꯩꯗꯤꯀꯣ ꯃꯥꯒ ꯋꯥꯔꯤ ꯁꯥꯔꯗꯤ ꯄꯩꯁꯥ ꯌꯥꯝ ꯆꯪꯉꯦ
ꯑꯣ
ꯑꯗꯨꯃꯥꯏꯅ ꯇꯧꯕꯖꯥꯠꯔꯥ ꯈꯪꯗꯦ ꯑꯩꯁꯨ ꯃꯥꯒ ꯋꯥꯔꯤ ꯁꯥꯔꯗꯤ ꯑꯗꯨꯝ ꯀꯩ ꯈꯔ ꯈꯔꯗꯤ ꯀꯩꯅꯣ ꯇꯧꯕꯅꯤ
ꯐꯩꯌꯦꯅ ꯑꯗꯨꯅꯦ
ꯈꯔ ꯌꯝꯃꯦꯕ
ꯀꯔꯤꯅꯣ ꯉꯁꯤꯁꯦ ꯀꯔꯤꯅꯣ ꯈꯪꯗꯦ ꯃꯦꯁꯦꯁ ꯌꯥꯝ ꯄꯪꯂꯥꯛꯇ ꯂꯥꯛꯁꯤꯜꯂꯦ ꯀꯔꯤꯒꯤꯔꯥ
ꯉꯁꯤ ꯍꯌꯦꯡ ꯀꯥꯏꯗ ꯆꯠꯇꯣꯏꯅꯣ ꯂꯩꯒꯗ꯭ꯔꯣ
ꯍꯥ
ꯍꯌꯦꯡ ꯂꯩꯒꯗ꯭ꯔꯣ
ꯍꯌꯦꯡ ꯂꯩꯒꯅꯤ ꯎ ꯑꯩ ꯑꯁ ꯆꯠꯄ ꯌꯥꯔꯣꯏ ꯑꯩ ꯈꯣꯡꯁꯦ
ꯂꯦꯞꯄ ꯌꯥꯗꯦꯕ
ꯂꯩꯌꯣ ꯂꯩꯌꯣ
ꯅꯦꯞꯄꯅꯦ ꯑꯁ ꯑꯗꯨꯝ ꯆꯠꯂꯗꯤ ꯑꯩꯒꯤ ꯈꯣꯡꯗꯣ ꯀꯔꯤ ꯍꯥꯏꯁꯤꯔꯥ ꯆꯤꯛ ꯆꯤꯛ ꯂꯥꯎꯋꯦꯕ
ꯎꯝ
ꯆꯠꯄ ꯌꯥꯗꯦ
ꯀꯔꯤꯒꯤꯅꯣ ꯈꯪꯗ꯭ꯔꯦ ꯑꯁ ꯉꯁꯥꯏꯗꯨꯁꯨ ꯀꯔꯤ ꯀꯔꯤ ꯍꯤꯗꯥꯛ ꯀꯔꯤ ꯀꯔꯥ ꯇꯧꯕꯅꯦ ꯑꯗꯨꯁꯨ ꯑꯁ ꯇꯧꯕ ꯃꯇꯝ ꯈꯛꯇꯅꯦꯗ ꯐꯕꯁꯦ ꯃꯥꯂꯤꯁ ꯇꯧꯋꯦ ꯃꯥꯂꯤꯁ ꯇꯧꯕ ꯃꯇꯝ ꯈꯛꯇꯅꯤ ꯐꯔꯤꯁꯦ ꯑꯃꯨꯛ ꯉꯤꯍꯥꯛ ꯂꯩ ꯔꯗꯤ ꯑꯃꯨꯛ ꯍꯧꯔꯛꯑꯦ ꯁꯤꯒꯗꯕ ꯃꯥꯜꯂꯦꯗ
ꯂꯩꯕ ꯌꯥꯝ ꯅꯨꯡꯉꯥꯏꯇ꯭ꯔꯦ ꯑꯁ
ꯑꯩꯁꯨ ꯃꯥꯂꯤꯁ ꯇꯧꯅꯤꯡꯉꯤꯅꯦ ꯏꯁꯥꯁꯦ
ꯎꯝ ꯅꯨꯡꯉꯥꯏꯕꯅꯦ ꯅꯣꯏ ꯂꯩꯩꯁꯥꯕꯤ ꯌꯥꯝ ꯂꯩꯗꯥꯢꯅꯦ ꯑꯗꯨꯗ ꯇꯧꯍꯜꯂꯣꯗꯅ
ꯈꯪꯗ꯭ꯔꯦꯗ
ꯊꯕꯛ ꯌꯥꯝ ꯋꯔꯒ ꯋꯥꯔꯦ ꯋꯥꯅ ꯁꯨꯔꯁꯨ ꯃꯥꯂꯤꯁ ꯃꯔꯥꯛ ꯃꯔꯥꯛꯇ ꯑꯗꯨꯝ ꯇꯧꯕꯗꯤ ꯅꯨꯡꯉꯥꯏꯕꯅꯦ
ꯑꯁꯤꯒꯨꯝꯕꯁꯦ ꯄꯩꯁꯥ ꯌꯥꯝ ꯆꯪ ꯃꯥꯜꯂꯤꯅꯦ ꯑꯁꯤ ꯇꯧꯕꯁꯨ
ꯑꯣ
ꯑꯁꯤꯗꯗꯤ ꯎꯝ ꯂꯤꯁꯤꯡ ꯂꯤꯁꯤꯡ ꯂꯧꯕ ꯃꯥꯜꯂꯦ ꯍꯥꯢꯕ ꯑꯗꯨꯃꯥꯏ ꯑꯗꯨꯃꯥꯢ ꯇꯧꯕꯁꯦ ꯑꯗꯨꯒꯤꯅꯦꯗ ꯑꯗꯨ ꯌꯧꯗ꯭ꯔꯗꯤꯀꯣ ꯇꯧꯕ ꯌꯥꯕ
ꯑꯥ ꯁꯤ ꯌꯥꯝꯃꯦ ꯁꯤꯗꯁꯨ ꯂꯤꯁꯤꯡ ꯑꯃꯒ ꯆꯥꯃꯉꯥ ꯍꯥꯏꯕꯅꯦ
ꯎꯝ ꯑꯗꯨꯒꯤꯅꯤꯅꯦ ꯎꯄꯥꯏꯔꯦ ꯑꯁ ꯄꯨꯡ ꯑꯃ ꯇꯧꯔꯗꯤ ꯑꯁ ꯌꯥꯔꯦꯗ
ꯌꯥꯝ ꯅꯨꯡꯉꯥꯏꯔꯅꯤ
ꯎꯝ
ꯑꯁ ꯌꯥꯝ ꯃꯟꯕꯒꯤꯀꯣ ꯎꯝ ꯌꯥꯝꯃꯟꯕꯒꯤ ꯇꯧꯕ ꯉꯝꯗ꯭ꯔꯦꯕ
ꯍꯣꯏ
ꯑꯗꯨ ꯃꯔꯛ ꯃꯔꯛꯇ ꯑꯩꯈꯣꯏꯅ ꯑꯗꯨꯝ ꯍꯩꯕ꯭ꯔꯥ ꯍꯩꯇꯕ꯭ꯔꯥ ꯑꯗꯨꯝ ꯇꯧꯕꯗꯣ ꯑꯃ ꯑꯃꯒꯤ ꯑꯗꯨꯝ ꯇꯧꯅꯕꯗꯣ ꯑꯗꯨꯅ ꯍꯦꯟꯅ ꯐꯔꯦꯕ ꯄꯩꯁꯥ ꯂꯩꯇ꯭ꯔꯒ ꯑꯩꯗꯤ ꯑ ꯑꯩꯈꯣꯏ ꯊꯕꯛ ꯇꯧ ꯑ ꯊꯕꯛ ꯇꯧꯃꯤꯟꯅꯕ ꯂꯩꯁꯥꯕꯤ ꯑꯃ ꯆꯦꯟꯈꯤꯕ ꯅꯨꯄꯤꯗꯣ
ꯎꯝ
ꯑꯗꯨꯒ ꯏꯕꯥꯅꯤꯗꯤ ꯑꯗꯨꯝ ꯇꯣꯏꯅ ꯇꯧꯃꯤꯟꯅꯩꯌꯦ ꯑꯗꯨꯒꯤ ꯊꯕꯛ ꯋꯥꯅ ꯁꯨꯔꯁꯨ ꯑꯗꯨꯝꯕ ꯃꯥꯂꯤꯁ ꯇꯧꯔꯗꯤ ꯑꯁ ꯍꯛꯆꯥꯡꯗꯣ ꯈꯔ ꯅꯨꯡꯉꯥꯏꯑꯦꯕ
ꯎꯝ ꯑꯩꯈꯣꯏꯗꯤ ꯇꯧꯅꯕꯁꯨ ꯂꯩꯇꯦꯅꯦ ꯇꯟꯕ ꯉꯥꯛꯇꯅꯤꯅꯦ ꯑꯁꯤꯗ ꯂꯩꯕꯁꯤꯡꯁꯦ
ꯇꯧꯅꯁꯦꯅ ꯍꯥꯏꯔꯗꯤ ꯑꯗꯨꯝ ꯇꯧ ꯍꯥꯏꯌꯣꯅ
ꯌꯥꯝ ꯅꯨꯡꯉꯥꯏꯕꯅꯦ ꯑꯁ ꯑꯗꯨꯝ ꯇꯧꯅꯔꯗꯤꯀꯣ ꯑꯁ ꯃꯍꯥꯎꯗꯣ ꯈꯪꯕꯅꯤꯅ ꯌꯥꯗ꯭ꯔꯦꯕ
ꯗꯣ ꯑꯩ ꯂꯥꯛꯄꯗꯒꯤ ꯑꯩ ꯑꯩꯅ ꯅꯥꯕꯗꯣ ꯃꯥꯁꯨ ꯅꯥꯕ ꯑꯗꯨꯅ ꯑꯩꯅ ꯇꯧꯕꯤꯒꯦ ꯍꯥꯏꯕ ꯑꯗꯨ ꯃꯥꯁꯨ ꯐꯥꯔꯁ ꯇꯥꯏꯝꯗꯗꯤ ꯌꯥꯗꯕꯅꯦ ꯑꯗꯨꯒ ꯑꯩꯅ ꯃꯔꯛ ꯃꯔꯛꯇ ꯑꯗꯨꯝ ꯇꯧꯕꯤꯕ ꯑꯗꯨꯒꯤ ꯃꯥꯁꯨ ꯑꯃꯨꯛ ꯍꯩꯈꯠꯂꯛꯑꯦꯕ ꯑꯗꯨꯒ ꯑꯩꯒꯤꯁꯨ ꯗꯨ ꯑꯃꯨꯛ ꯇꯧꯕꯤꯕ ꯃꯥꯒꯤꯁꯨ ꯑꯃꯨꯛ ꯇꯧꯕꯤꯕ ꯏꯕꯥꯅꯤꯗꯤ ꯑꯗꯨꯝ ꯇꯧꯅꯩꯌꯦ
ꯎꯝ
ꯑꯗꯨꯒꯤ ꯊꯕꯛ ꯋꯥꯅ ꯁꯨꯔꯁꯨ ꯑꯗꯨꯝ ꯅꯨꯡꯉꯥꯏꯌꯦꯕ
ꯎꯝ ꯑꯗꯨꯃꯥꯏ ꯇꯧ ꯄꯥꯏꯔꯗꯤꯀꯣ ꯈꯔ ꯈꯔ ꯃꯔꯛ ꯃꯔꯛꯇ ꯑꯗꯨꯝ ꯄꯥꯏꯔꯝꯕꯅ ꯑꯗꯨꯝ ꯈꯔ ꯅꯨꯡꯉꯥꯏꯑꯦꯕ ꯑꯩꯈꯣꯏ ꯏꯁꯥꯁꯨꯀꯣ ꯀꯪ ꯈꯔ ꯈꯔ ꯐ꯭ꯔꯦꯁ ꯇꯧꯋꯦꯕ
ꯑꯗꯨꯅꯤ
ꯄꯥꯏꯕꯤꯅꯤꯉꯥꯏ ꯂꯩꯕ꯭ꯔꯦꯅꯦ ꯃꯤꯁꯦ
ꯊꯕꯛ ꯊꯤꯔꯣ ꯊꯕꯛ ꯊꯤ ꯑꯁ ꯊꯕꯛ ꯂꯩꯔꯗꯤ ꯑꯩꯈꯣꯏ ꯄꯨꯜꯂꯞ ꯂꯩꯥꯏꯃꯤꯟꯅꯔꯅꯤ ꯇꯧꯅꯕ ꯌꯥꯕꯅꯤ ꯑꯩꯁꯨ
ꯉꯥꯏꯈꯣ ꯉꯥꯏꯈꯣ ꯉꯥꯏꯕ ꯉꯥꯛꯗꯀꯣ ꯉꯥꯏꯔꯦ ꯑꯗꯣ ꯑꯃꯨꯛ ꯍꯥꯏꯔꯛꯇ꯭ꯔꯦ ꯀꯔꯤꯅꯣ ꯈꯪꯗꯔꯦ ꯉꯥꯏꯌꯣ ꯑꯗꯨꯅ ꯑꯃ ꯇꯧꯔꯦ ꯉꯥꯏꯌꯣ ꯍꯥꯏꯌꯦ ꯍꯝ ꯌꯥꯔꯦꯗ
ꯑꯩꯁꯨ ꯊꯕꯛ ꯑꯃꯅꯤ ꯍꯥꯏꯕꯤꯕꯅꯦ ꯑꯗꯣ ꯍꯧꯖꯤꯛꯁꯦ ꯌꯨꯝ ꯁꯥ ꯔꯤ ꯍꯥꯏꯕ
ꯎꯝ
ꯂꯣꯏꯒꯗ ꯂꯣꯏ ꯂꯣꯏꯅꯤꯉꯥꯏꯗꯣ ꯈꯤꯇꯪ ꯉꯥꯏꯔꯦ ꯍꯥꯏꯌꯦꯕ
ꯑꯥ
ꯑꯗꯨꯅ ꯑꯗꯨ ꯂꯣꯏꯔꯗꯤ ꯍꯥꯏꯔꯛꯀꯦ ꯍꯥꯏ ꯂꯩꯁꯥꯕꯤ ꯂꯧꯅꯤꯡꯕ ꯃꯥꯜꯂꯦ ꯂꯩꯁꯥꯕꯤ ꯈꯔ ꯂꯧꯅꯤꯡꯕ ꯃꯥꯜꯂꯦ ꯑꯗꯣ ꯂꯩꯁꯥꯕꯤꯗꯣ ꯑꯅꯤ ꯑꯍꯨꯝ ꯑꯃꯨꯛ ꯂꯧꯋꯦ ꯍꯥꯏꯔꯗꯤ ꯑꯩ ꯑꯃꯨꯛ ꯍꯥꯏꯔꯛꯀꯦ
ꯑꯣ ꯀꯔꯝ ꯀꯥꯟꯗ ꯂꯣꯏꯒꯅꯤ ꯍꯥꯏꯕ꯭ꯔꯣ
ꯈꯪꯗꯦ ꯑꯗꯨꯕꯨꯗꯤ ꯃꯇꯝ ꯈꯔꯗꯤ ꯂꯧꯈꯤꯅꯤ ꯑꯗꯨꯝ ꯍꯥꯏ
ꯁꯠ ꯁꯠ ꯂꯣꯏꯔꯗꯤ ꯐꯒꯗꯕ ꯑꯗꯣ ꯑꯩ ꯑꯥ ꯑꯩꯈꯣꯏꯒꯤ ꯂꯩꯁꯥꯕꯤ ꯑꯃ ꯃꯄꯥꯟꯗ ꯆꯠꯂꯦꯗꯅ
ꯎꯝ
ꯑꯗꯨꯁꯨ ꯑꯃꯨꯛ ꯊꯣꯛꯂꯛꯀꯦ ꯍꯥꯏꯌꯦꯕ
ꯎꯝ
ꯃꯥꯁꯨ ꯀꯥꯟꯅꯗ꯭ꯔꯦ ꯑꯁꯤꯗ ꯂꯩꯕꯁꯦ ꯌꯥꯝ ꯅꯨꯡꯉꯥꯏꯇꯦ ꯑꯩ ꯂꯥꯛ ꯒ ꯑꯈꯣꯏ ꯄꯨꯟꯅ ꯑꯗꯨꯝ ꯊꯕꯛꯇꯣ ꯌꯦꯡꯂꯒ ꯁꯨꯃꯤꯟꯅꯔꯖꯦꯅ ꯍꯥꯏꯔꯛꯄꯦꯕ ꯃꯥꯁꯨ ꯂꯩꯕ ꯅꯨꯡꯉꯥꯏꯇꯦ ꯍꯥꯏꯕ ꯑꯗꯨꯗ
ꯎꯝ ꯑꯗꯨ ꯃꯄꯥꯟꯗ ꯂꯩꯕꯁꯦ ꯑꯗꯨꯝ ꯁꯦꯚꯤꯡꯁꯨ ꯇꯧꯕ ꯅꯨꯡꯉꯥꯏꯇꯦ ꯍꯥꯏꯕꯅꯦ ꯍꯥꯏꯕꯗꯤꯀꯣ ꯑꯁꯤꯗ ꯂꯩꯕꯅꯀꯣ ꯈꯔ ꯎꯝ ꯄꯣꯠ ꯆꯩꯁꯨ ꯍꯣꯡꯕꯅꯤꯅꯀꯣ ꯑꯁꯤ ꯗ ꯂꯩꯕꯅ ꯅꯨꯡꯉꯥꯏꯌꯦ ꯍꯥꯏꯌꯦꯕ ꯃꯤꯁꯤꯡ ꯃꯄꯥꯟꯗ ꯆꯠꯄꯁꯤꯡꯗꯣ ꯑꯗꯨꯃꯥꯏ ꯍꯥꯏꯌꯦꯕ ꯃꯄꯥꯟꯗ ꯆꯠꯄꯁꯨ ꯑꯗꯨꯝ ꯄꯩꯁꯥꯁꯨ ꯑꯩ ꯌꯥꯝꯗꯤ ꯌꯥꯝꯃꯦ ꯑꯗꯨ ꯑꯣꯏꯔꯁꯨ ꯁꯦꯚꯤꯡ ꯂꯩꯇꯦ ꯁꯤꯗ ꯂꯩꯕꯅ ꯁꯦꯚꯤꯡ ꯈꯔ ꯀꯩꯅꯣ ꯇꯧꯋꯦ ꯍꯥꯏꯌꯦꯕ
ꯑꯣ
ꯑꯩꯗꯤꯀꯣ ꯎꯝ ꯃꯄꯥꯟꯗ ꯆꯠꯅꯤꯡꯕ ꯍꯥꯏꯕꯁꯦ ꯀꯣꯏꯅꯕꯅꯤꯅꯦ ꯁꯦꯚꯤꯡ ꯇꯧꯅꯕ ꯅꯠꯇꯕ ꯑꯝ ꯑꯗꯨꯝ ꯇꯥꯜꯂꯒꯀꯣ ꯎꯝ ꯃꯔꯛ ꯃꯔꯛꯇ ꯀꯣꯏꯕ